ꯇꯥꯕ꯭ꯔꯣ
ꯇꯥꯕ꯭ꯔꯣ
ꯇꯥꯏꯌꯦ ꯇꯥꯏ
ꯇꯣꯁ
ꯑꯩ ꯂꯧ ꯑꯥꯗ ꯑꯩ ꯂꯧ ꯌꯩꯕ ꯆꯠꯂꯦ ꯂꯧ ꯌꯩꯕ ꯆꯠꯄꯗꯣ ꯑꯩꯗꯣ ꯐꯣꯟꯗꯣ ꯏꯌꯥꯝꯕꯗ ꯄꯤꯔꯝꯈ꯭ꯔꯦ ꯀꯣꯜ ꯇꯧꯔꯛꯄ ꯃꯥꯜꯂꯦꯕ ꯑꯗꯣ ꯑꯩꯒꯤ ꯗꯨꯗꯥꯒꯤ ꯈꯣꯟꯖꯦꯜꯒ ꯃꯥ ꯑꯩꯒꯤ ꯈꯣꯟꯖꯦꯜꯒ ꯃꯥꯟꯅꯩꯌꯦꯕ ꯑꯗꯨꯒꯤ ꯑꯩꯈꯣꯏ ꯗꯥꯗꯥꯗꯣ ꯐꯣꯟ ꯄꯥꯏꯔꯒ ꯂꯩꯕ ꯑꯗꯣ ꯄꯤꯗꯨꯅ ꯀꯣꯜ ꯇꯧꯔꯛꯑꯦ ꯇꯧꯔꯛꯑꯒ ꯃꯥ ꯃꯥ ꯂꯩ ꯇꯦ ꯍꯥꯏꯅ ꯍꯥꯏ ꯍꯥꯏꯈꯤꯕꯅꯦꯕ ꯑꯗꯨꯒ ꯅꯨꯄꯤ ꯑꯃꯗꯨꯁꯨ ꯑꯃꯨꯛꯀꯥ ꯀꯣꯜ ꯇꯧꯔꯛꯑꯦ ꯃꯥ ꯂꯩꯇꯦ ꯍꯥꯏꯅ ꯑꯝ ꯍꯥꯏꯕꯅꯦꯕ ꯑꯗꯨꯕꯨ ꯈꯣꯟꯖꯦꯜꯗꯣ ꯑꯩꯒꯤ ꯑꯩꯒꯤ ꯈꯣꯟꯖꯦꯜꯗꯣ ꯃꯥꯟꯕ ꯑꯗꯨꯒꯤ ꯂꯥꯁꯇꯗꯤ ꯃꯤꯁꯀꯣꯜ ꯃꯉꯥ ꯇꯔꯨꯛ ꯂꯩꯔꯝꯃꯦ ꯑꯩꯈꯣꯏ ꯗꯥꯗꯥꯅ ꯑꯩꯉꯣꯟꯗ ꯐꯣꯟ ꯄꯤꯔꯛꯄ ꯑꯗꯨꯒ ꯑꯩꯈꯣꯏ ꯗꯥꯗꯥꯒꯤ ꯑꯩꯈꯣꯏ ꯗꯥꯗꯥꯅ ꯄꯥꯏꯈꯠꯄ ꯐꯣꯟꯗꯨ ꯑꯩꯅꯦ ꯍꯥꯏꯅ ꯃꯥꯗꯣ ꯈꯜꯂꯒ ꯂꯩꯔꯕ ꯑꯗꯨꯒꯤ ꯑꯁ ꯑꯗꯨ ꯅꯨꯃꯤꯠꯇ ꯀꯞꯄꯗꯣ ꯂꯣꯏꯔꯕꯅꯦ ꯑꯩ ꯑꯗꯨ ꯅꯨꯃꯤꯠꯇꯨ ꯑꯗꯨꯝ ꯀꯥꯏꯅꯈ꯭ꯔꯦꯕ ꯎꯨꯝ
ꯁꯤ ꯍ
ꯑꯗꯨ ꯅꯨꯃꯤꯠꯇꯩ ꯍ ꯍ ꯅꯣꯛꯀꯅꯨ ꯍꯥꯏꯕꯗꯤ ꯑꯩꯒꯤ ꯑꯩꯒꯤꯕꯥ ꯑꯩꯒꯤ ꯕꯥꯔꯗꯦꯗ ꯇꯣꯛꯅꯕꯅꯤꯅꯀꯣ
ꯑꯍꯁ
ꯁꯤꯦꯡꯉꯣꯅꯦ ꯐꯣꯔꯇꯤꯟ ꯅꯣꯕꯦꯝꯕꯔꯗ ꯇꯧ ꯑꯗꯨꯗꯨꯒꯌꯥꯁ ꯂꯣꯏꯔꯦꯗꯥ
ꯑꯗꯨ ꯀꯥꯟꯗ ꯆꯍꯤ ꯀꯌꯥ ꯁꯨꯔꯒꯦ
ꯑꯗꯨ ꯃꯇꯝꯗ ꯀꯦꯐꯦ ꯍꯥ ꯇꯨꯏ ꯎꯝ ꯇꯨ ꯅꯥꯏꯟꯇꯤꯟꯂꯥ ꯇ꯭ꯋꯦꯟꯇꯤꯔ ꯑꯣꯏꯔꯝꯒꯅꯤꯗ
ꯑꯩꯍꯥ ꯅꯨꯡꯁꯤꯅꯕꯁꯦ ꯅꯣꯏ ꯀꯃꯥꯏꯅ ꯈꯪꯕꯅꯦ
ꯑꯁ ꯅꯪꯗꯤ ꯈꯪꯗꯕꯒꯤ ꯅꯪꯗꯤ ꯀꯃꯥꯏꯅ ꯑꯗꯨꯗꯤ
ꯑꯩ ꯈꯪꯗꯕꯒꯤ ꯅꯪꯉꯣꯟꯗ ꯍꯪꯕꯅꯦ ꯀꯩꯅꯣ
ꯅꯪꯗꯤ ꯀꯣꯏꯗꯕꯒꯤ ꯇꯥꯏꯞꯇ
ꯑꯩ ꯃꯤ ꯐ꯭ꯔꯦꯟ ꯂꯩꯔꯗꯤ ꯁꯨꯃꯥꯏꯅ ꯇꯧꯕꯁꯦ ꯁꯨꯛꯌꯥ ꯌꯥꯔꯣꯏꯀꯣ ꯑꯩꯅꯁꯨ ꯇꯜꯂꯦ
ꯁꯤꯁ
ꯂꯩꯇꯕꯒꯤꯅꯦ ꯍꯣꯏ ꯂꯩꯇꯕꯒꯤ ꯍꯥ
ꯏꯁ ꯏꯃꯥꯟꯅꯕ ꯀꯣꯜ ꯇꯧꯔꯛꯑꯦ ꯄꯥꯏꯈꯠꯂꯔꯣꯏ ꯑꯗꯣ ꯅꯆꯤꯟ ꯊꯤꯒꯅꯨꯀꯣ
ꯑꯁ ꯅꯨꯡꯇꯤꯒꯤ ꯑꯗꯨꯝ ꯋꯥꯔꯤ ꯁꯅꯕꯁꯦ ꯃꯥ ꯌꯥꯔꯣꯏꯕ ꯑꯩ ꯂꯩꯗꯤ ꯕꯣꯏꯐ꯭ꯔꯦꯟ ꯂꯩꯔꯗꯤ ꯑꯩ ꯇꯧꯁꯨ ꯇꯧꯅꯤꯡ
ꯍꯣꯏꯅꯦ ꯍꯣꯏꯅꯦ ꯑꯗꯨꯒ ꯑꯥꯐꯇꯔ ꯇꯨ ꯗꯦꯖ ꯃꯇꯨꯡꯗ ꯑꯗꯨ ꯐꯤꯞꯇꯤꯟ ꯅꯣꯕꯦꯝꯕꯔꯗ ꯅꯣꯕꯦꯝꯕꯔ ꯐꯤꯐꯇꯤꯟꯗ ꯑꯩ ꯑꯃꯨꯛꯀ ꯀꯣꯜ ꯇꯧꯋꯦ ꯃꯥꯗꯣ ꯁꯨꯡꯄꯥꯏ ꯄꯥꯏꯈꯠꯂꯛꯇ꯭ꯔꯦꯕ ꯥꯄꯥꯏꯈꯠꯂꯔꯣꯏ ꯄꯥꯏꯈꯠꯂꯛꯇ꯭ꯔꯦ ꯑꯗꯨꯒ ꯂꯧ ꯆꯠꯂꯦ ꯂꯧ ꯆꯠꯂꯒ ꯑꯗꯨꯝ ꯀꯣꯜ ꯇꯧꯋꯦ ꯂꯥꯁꯇꯗꯤ ꯃꯥ ꯄꯥꯏꯈꯠꯂꯛꯑꯦꯕ ꯑꯗꯨꯒ ꯃꯥ ꯄꯥꯏꯈꯠꯂꯒ ꯃꯅꯥꯎ ꯅꯨꯄꯥꯁꯤꯡꯗ ꯅꯠꯇ꯭ꯔꯒ ꯀꯩꯅꯣꯁꯤꯡꯗ ꯃꯃꯥꯟꯅꯕꯤꯁꯤꯡꯗ ꯄꯤꯔꯒꯀꯣ ꯑꯩꯕꯨꯀꯣ ꯀꯔꯤ ꯀꯔꯤꯔ ꯑꯗꯨꯝ ꯍꯥꯏꯔꯒ ꯂꯩꯕ
ꯍꯣꯏ
ꯉꯥꯡꯉꯒ ꯑꯊꯤꯕ ꯉꯥꯡ ꯑꯊꯤꯕ ꯋꯥꯍꯩ ꯁꯤꯖꯤꯟꯅꯔꯒ ꯉꯥꯡꯉꯒ ꯂꯩꯕ
ꯎꯝ
ꯑꯗꯨꯗꯒꯤ ꯑꯩꯗꯣ ꯑꯁ ꯏꯀꯥꯏꯁꯨ ꯏꯀꯥꯏꯔꯦ ꯌꯥꯝꯅ ꯑꯗꯨꯒꯤ ꯀꯣꯜ ꯇꯧꯗ꯭ꯔꯦ ꯑꯗꯨꯒ ꯍꯞꯇꯥ ꯑꯃ ꯃꯇꯨꯡꯗ ꯑꯃꯨꯛꯀ ꯃꯥꯗꯣ ꯀꯣꯜ ꯇꯧꯔꯛꯑꯦꯕ
ꯎꯝ
ꯑꯗ ꯑꯁ ꯑꯩꯁꯨ ꯇꯣꯛꯅꯔꯒꯦ ꯍꯥꯏꯅ ꯑꯗꯨꯝ ꯂꯩꯔꯈ꯭ꯔꯕꯅꯦꯕ ꯃꯥ ꯀꯣꯜ ꯇꯧꯔꯛꯑꯦ ꯑꯗꯨꯒ ꯃꯥꯅ ꯑꯩꯅ ꯍꯥꯏꯈꯤꯕ ꯋꯥꯁꯤꯡꯗꯣ ꯑꯁ ꯁꯥꯎꯒꯅꯨꯀꯣ ꯑꯃꯨꯛꯀ ꯍꯟꯖꯤꯟꯅꯔꯁꯦ ꯀꯔꯤ ꯀꯔꯥꯅ ꯑꯗꯨꯝ ꯍꯥꯏꯔꯒ ꯂꯩꯕ ꯑꯩꯅ ꯑꯁ ꯃꯥꯅ ꯍꯥꯏꯈꯤꯕ ꯃꯃꯥꯟꯅꯕꯁꯤꯡꯅ ꯍꯥꯏꯈꯤꯕ ꯋꯥꯁꯤꯡꯗꯣ
ꯍꯣꯏ
ꯑꯩꯉꯣꯟꯗ ꯌꯥꯝꯅ ꯍꯥꯔꯗ ꯑꯣꯏꯌꯦꯕ
ꯍꯣꯏ
ꯑꯣꯏꯕꯒꯤ ꯑꯁ ꯑꯩꯗ ꯑꯁ ꯇꯣꯛꯂꯕꯅꯤꯅ ꯑꯗꯨꯝ ꯇꯣꯛꯂꯁꯦ ꯍꯥꯏꯅ ꯍꯥꯏꯈꯤꯕꯅꯦ ꯑꯗꯣ ꯃꯥꯗꯣ ꯑꯁ ꯀꯣꯜ ꯑꯩꯅ ꯀꯣꯜ ꯊꯝꯃꯦ ꯑꯗꯨꯒ ꯑꯁ ꯊꯥ ꯑꯃ ꯑꯅꯤꯗ ꯑꯗꯨꯝ ꯀꯣꯜ ꯇꯧꯔꯛꯑꯦ ꯅꯨꯡꯗꯥꯡ ꯅꯨꯡꯗꯥꯡꯗ
ꯑꯣ
ꯗꯦ ꯇꯥꯏꯝꯗꯗꯤ ꯃꯥꯁꯨ ꯅꯣꯏꯒꯨꯝꯕ ꯊꯠ ꯇꯧꯕꯅꯦꯕ
ꯍꯣꯏ
ꯑꯩꯉꯣꯟꯗꯒꯤꯗꯤ ꯑꯃ ꯆꯥꯍꯤ ꯑꯃꯥ ꯁꯤꯅꯤꯌꯔ ꯑꯣꯏꯌꯦ
ꯅꯣꯏ ꯅꯣꯏꯁꯦ
ꯍꯥꯟꯅꯥ ꯍꯥꯏꯌꯣ ꯅꯪꯅꯥ
ꯅꯣꯏꯁꯦ ꯅꯨꯄꯤ ꯑꯍꯟ ꯄꯥꯝꯕꯔꯅꯦ
ꯍꯥꯥ
ꯅꯨꯄꯤ ꯑꯥꯍꯟ ꯄꯥꯝꯕꯔꯣ ꯍꯥꯏꯕ
ꯅꯨꯄꯤ ꯑꯍꯟ ꯅꯨꯄꯤ ꯑꯍꯟ ꯂꯧꯔꯗꯤ ꯏꯅꯥꯛ ꯈꯨꯜꯂꯦ ꯍꯥꯏꯅ
ꯄꯥꯝꯕ꯭ꯔꯣ ꯍꯥꯏꯕꯅꯤ
ꯄꯥꯝꯃꯦꯗ ꯅꯨꯄꯤ ꯑꯥꯍꯟ
ꯄꯥꯝꯃꯦ
ꯎꯝ
ꯅꯣꯏꯗꯤ ꯅꯨꯄꯥ ꯑꯉꯥꯡ ꯑꯣꯏꯕ ꯄꯥꯝꯕ꯭ꯔꯥ
ꯄꯥꯝꯗꯦ ꯑꯩꯗꯤ ꯄꯥꯝꯗꯦ
ꯀꯨꯟꯊ꯭ꯔꯥ ꯆꯍꯤ ꯀꯨꯟꯊ꯭ꯔꯥ ꯑꯗꯨ ꯌꯥꯔꯦ
ꯎꯝ
ꯑꯥꯍꯟ ꯄꯥꯝꯃꯦ ꯑꯩꯗꯤ
ꯍꯅꯨꯕꯥ ꯊꯤꯕꯤꯔꯒꯦ ꯅꯪꯒꯤ ꯑꯗꯨꯗꯤ
ꯍꯣꯏ
ꯄꯩꯁꯥ ꯌꯥꯝ ꯄꯥꯏꯕ ꯍꯅꯨꯕꯥ
ꯍꯥ
ꯄꯩꯥꯁꯥ ꯌꯥꯝ ꯄꯥꯏꯕ ꯍꯥꯅꯨꯕ ꯑꯃꯥ
ꯑꯗꯨ ꯅꯠꯇ꯭ꯔꯁꯨ ꯌꯥꯔꯦꯗꯥ ꯂꯥꯏꯔꯤꯛ ꯍꯩꯔꯥꯗꯤ
ꯂꯥꯏꯔꯤꯛ ꯍꯩꯔꯥꯗꯤ
ꯇꯕꯒꯤꯀꯣ
ꯃꯅꯤ ꯏꯁ ꯑꯦꯚ꯭ꯔꯤꯊꯤꯡ ꯍꯥꯏꯕꯗꯣ ꯍꯟꯗꯛ ꯀꯥꯟꯗꯦ
ꯃꯥꯅꯦ ꯑꯗꯨꯒꯨꯝꯕꯗꯤ ꯆꯨꯝꯃꯦ
ꯍꯥꯥ
ꯅꯣꯏꯒꯨꯝꯕ ꯍꯥꯏꯗꯤ
ꯑꯩꯈꯣꯏꯒꯨꯝꯕ ꯍꯥꯏꯕ ꯅꯠꯇ꯭ꯔꯣ ꯅꯪ ꯍꯧꯖꯤꯛꯀꯤꯗꯣ
ꯅꯠꯇꯦꯍꯦ
ꯑꯣ ꯑꯗꯨ ꯃꯇꯪꯗ ꯑꯗꯨ ꯑꯣꯏꯗ ꯑꯗꯨ ꯃꯇꯨꯡꯗ
ꯑꯗꯨ ꯑꯣꯏꯔꯗꯤ ꯅꯪꯁꯨ ꯑꯦꯔꯦꯟꯁꯇꯥ ꯆꯠꯂꯣ
ꯑꯁ ꯈꯔ ꯇꯟꯕꯥ
ꯑꯁ ꯀꯔꯤꯒꯤ
ꯈꯪꯗꯦꯗꯥ ꯑꯈꯣꯏꯕꯥ ꯃꯣꯏꯅꯗꯤ ꯀꯣ ꯑꯩꯗꯤ ꯑꯩꯗꯤ ꯂꯥꯁꯅꯤꯗꯅꯥ
ꯍꯣꯏ
ꯍꯟꯗꯛ ꯈꯥꯇꯪ ꯀꯩꯅꯣ ꯎꯝ ꯇꯣꯛꯅꯕꯗꯣ ꯍꯥꯏꯅ ꯊꯥ ꯃꯉꯥ ꯁꯨꯔꯦ ꯍꯥꯏꯕꯗꯣ
ꯍꯣꯏ
ꯃꯣꯏꯅ ꯑꯗꯨꯝ ꯍꯥꯏꯕ ꯑꯁ ꯀꯣꯏꯔꯨꯅꯨ ꯅꯨꯄꯤ ꯑꯇꯣꯞꯄ ꯑꯩꯈꯣꯏꯅ ꯑꯗꯨꯝ ꯁꯦꯝꯕꯤꯒꯦ ꯍꯥꯏꯕꯅꯦ ꯃꯥꯅ ꯃꯣꯏꯅ
ꯑꯣ
ꯑꯗꯨꯅ ꯍꯧꯖꯤꯛ ꯗꯤꯖꯤꯒꯤꯀꯣ
ꯍꯣꯏ
ꯗꯤꯖꯤꯒꯤ ꯀꯥꯖꯤꯟ ꯁꯤꯁꯇꯔ ꯑꯃ ꯂꯩꯌꯦꯕ
ꯍꯣꯏ
ꯑꯗꯨ ꯍꯥꯏꯕꯤꯒꯦ ꯍꯥꯏꯅ ꯍꯥꯏꯕꯅꯦ ꯑꯗꯣ ꯑꯩꯅ ꯇꯟꯕ ꯑꯩꯅ ꯇꯟꯕ ꯑꯗꯨꯒꯤ ꯑꯁ ꯍꯥꯏꯔꯅꯗ
ꯑꯗꯨꯒꯤ ꯑꯁ ꯇꯧꯔ ꯊꯥꯏꯔꯅꯨꯗ ꯍꯥꯏꯅ ꯍꯥꯏꯕ ꯑꯩꯅ ꯍꯥꯏꯕꯗꯤ ꯎꯝ ꯀꯩꯅꯣ ꯑꯣꯏꯕ ꯑꯩ ꯑꯩꯗꯤ ꯃꯣꯏ ꯌꯨꯝꯗ ꯑꯗꯨꯝ ꯂꯩꯔꯛꯄꯅꯤꯅꯀꯣ
ꯍꯣꯏ
ꯑꯗꯨ ꯅꯨꯄꯤꯗꯨꯒ ꯑꯩꯒ ꯗꯤꯖꯤꯒ ꯑꯗꯨꯝ ꯕꯦꯔꯤ ꯀ꯭ꯂꯣꯁ ꯐ꯭ꯔꯦꯟꯁꯤꯞꯇ ꯑꯣꯏꯕꯗꯣ
ꯍꯣꯏ
ꯑꯗꯨꯗꯒꯤ ꯑꯩꯁꯨ ꯑꯁ ꯅꯨꯡꯉꯥꯏꯇ꯭ꯔꯕ ꯍꯥꯏꯕꯗꯤ ꯑꯗꯨ ꯅꯨꯄꯤꯅ ꯀꯣꯏꯔꯝꯕ ꯅꯨꯄꯥꯗꯨꯁꯨ ꯑꯩꯁꯨ ꯈꯪꯉꯦꯕ
ꯑ
ꯃꯥꯁꯨ ꯅꯨꯄꯥ ꯀꯣꯛꯑꯦꯕ ꯑꯗꯨꯕꯨ ꯏꯃꯥꯁꯤꯡꯅ ꯃꯣꯏꯅ ꯏꯃꯥꯁꯦ ꯑꯩꯈꯣꯏ ꯏꯃꯥꯁꯤꯒ ꯕꯕꯥ ꯃꯣꯏꯠꯁꯤꯡꯅ ꯃꯣꯏꯗꯤ ꯅꯨꯄꯤꯗꯣ ꯍꯥꯏꯕꯤꯔꯒꯦ ꯍꯥꯏꯔ ꯀꯥꯟꯗ ꯑꯩꯅ ꯌꯥꯗꯕ ꯍꯥꯏꯕꯗꯤ ꯃꯥꯅ ꯀꯣꯏꯔꯤꯕ ꯅꯨꯄꯥꯗꯨꯁꯨ ꯌꯥꯝ ꯐꯩ ꯌꯥꯝ ꯐꯕꯅꯦꯕ
ꯑꯣꯥ
ꯑꯗꯨꯒꯤ ꯑꯦꯁ ꯑꯦꯁ ꯑꯗꯨꯃꯥꯏꯅ ꯇꯧꯔꯨꯅꯗ ꯃꯤꯁꯨ ꯅꯨꯄꯤ ꯅꯣꯏ ꯅꯨꯄꯥ ꯑꯇꯣꯞꯄ ꯀꯣꯏꯔꯒ ꯂꯩꯕꯅꯦ ꯃꯥꯒꯤ ꯅꯨꯄꯥ ꯍꯧꯖꯤꯛꯅ ꯃꯥꯅ ꯀꯧꯔꯤꯕ ꯅꯨꯄꯥꯗꯣ ꯌꯥꯝ ꯐꯕꯅꯦ ꯃꯩꯇꯩ ꯑꯣꯏꯔꯁꯨ ꯍꯥꯏꯅ ꯍꯥꯏꯈꯤꯕ ꯑꯩꯅ
ꯑꯥ
ꯇꯜꯂꯒ ꯂꯩꯕꯅꯤꯅ ꯑꯩꯁꯨꯣꯏꯗꯣ
ꯍꯥꯥ
ꯇꯜꯂꯒ ꯂꯩꯔꯦꯕ
ꯑ ꯎ
ꯅꯝꯕꯔ ꯅꯝꯕꯔꯁꯨ ꯑꯗꯨꯝ ꯂꯩꯌꯦꯗ
ꯀꯣꯟꯇꯦꯟ ꯑꯃ ꯁꯦꯝꯕꯗꯣ ꯅꯨꯄꯥꯅ ꯃꯩꯇꯩ ꯅꯨꯄꯤꯅ ꯅꯣꯏꯔꯣꯝꯅ
ꯍꯣꯏ ꯌꯦꯁ
ꯑꯗꯨ ꯆꯨꯝꯃꯦꯀꯣ ꯅꯣꯏꯗꯒꯤꯔꯣ
ꯑꯩꯈꯣꯏ ꯈꯨꯟꯗꯤ ꯅꯠꯇꯦ ꯑꯗꯨꯕꯨ ꯑꯩꯈꯣꯏꯒꯤ ꯖꯨꯅꯤꯌꯔꯅꯦꯗ
ꯑꯥ
ꯃꯁꯥ ꯈꯔ ꯀꯪꯕꯅꯤꯀꯣ
ꯍꯒꯦꯗ
ꯅꯨꯄꯤꯗꯣ ꯑꯩꯈꯣꯏꯗꯒꯤ ꯅꯠꯇꯦ ꯑꯗꯨꯕꯨ ꯑꯩꯈꯣꯏꯒꯤ ꯀꯩꯅꯣꯅꯦꯕ ꯁꯨꯅꯤꯌꯔꯅꯦꯕ
ꯍ
ꯇꯝꯄꯥꯛ ꯑꯩꯈꯣꯏꯒꯤ ꯖꯨꯅꯤꯌꯔꯅꯦꯕ
ꯑꯣ
ꯂꯣꯏꯅ ꯈꯪꯅꯩꯗ ꯍꯥꯏꯕꯗꯤꯀꯣ ꯑꯩ ꯑꯩ ꯑꯩꯒꯤ ꯔꯤꯂꯤꯖꯟꯗꯤ ꯑꯩꯗꯤ ꯁꯤꯅꯦꯗꯅ ꯇꯥꯕ꯭ꯔꯣ ꯃꯥꯁꯨ ꯁꯤꯅꯦꯕ ꯑꯗꯨꯒꯤ ꯂꯣꯏꯅ ꯑꯗꯨꯝ ꯈꯪꯅꯕꯅꯦꯕ ꯀꯦꯁꯂꯤꯛ
ꯎ
ꯑꯗꯨꯒꯤ ꯂꯣꯏꯅ ꯑꯗꯨꯝ ꯈꯪꯅꯕ ꯑꯥ ꯃꯅꯥꯎ ꯀꯩꯅꯣꯗꯣ ꯃꯥꯗꯣ ꯃꯣꯏꯗꯣ ꯍꯥꯟꯅ ꯁꯤ ꯑꯣꯏꯔꯝꯕꯅꯦꯕ ꯑꯗꯣ ꯏꯔꯥꯡ ꯈꯔ ꯂꯩꯕꯒꯤ ꯑꯃꯨꯛꯀ ꯕꯤꯗ ꯑꯃꯨꯛꯀ ꯆꯠꯈ꯭ꯔꯕ ꯃꯣꯏꯒꯤ ꯏꯃꯨꯡꯗꯣ
ꯑꯣ ꯑꯆꯣ ꯑꯆꯣ ꯑꯣ
ꯑꯗꯨꯒ ꯃꯥꯒꯤ ꯃꯆꯦꯠ ꯑꯃ ꯂꯩꯑ
ꯑꯣ
ꯑꯗꯨ ꯍꯧꯖꯤꯛ ꯅꯧꯅ ꯐꯤꯂꯝ ꯑꯃ ꯊꯣꯛꯄꯗꯣ ꯀꯔꯤꯌꯥ ꯀꯥꯎꯈ꯭ꯔꯦꯅꯦ ꯐꯤꯂꯝꯒꯤ ꯃꯃꯤꯡꯗꯣ
ꯂꯨꯍꯣꯡꯕꯗꯣ ꯃꯥ ꯃꯅꯥꯎꯅꯨꯄꯤꯔꯥ ꯅꯠꯇ꯭ꯔꯒ ꯃꯆꯦꯔꯣ
ꯃꯆꯦꯅ ꯍꯦꯟ ꯂꯣꯡꯕꯗꯣ
ꯑꯣꯥ
ꯏꯅꯥꯎꯅꯨꯄꯥꯅ ꯀꯣꯏꯔꯝꯕꯅꯦ ꯑꯗꯣ ꯑꯗꯨꯝ ꯇꯔ ꯂꯩ ꯀꯣꯜ ꯑꯗꯨꯝ ꯄꯥꯎꯌꯨ ꯀꯣ ꯑꯥꯏ ꯀꯣꯂꯤꯡ ꯕꯦꯛ
ꯑꯩꯉꯣꯟꯗꯔꯣ
ꯇꯥꯕ꯭ꯔꯥ
ꯍꯣꯏ
ꯑꯩꯈꯣꯏ ꯈꯨꯟꯒꯤ ꯃꯅꯥꯛꯇ ꯈꯨꯟ ꯑꯃ ꯂꯩꯌꯦꯅ
ꯍꯣꯏ
ꯌꯦꯠꯔꯨꯝꯗ ꯑꯗꯨꯒꯤ ꯑꯗꯨꯒꯤ ꯈꯨꯟꯗ ꯃꯌꯨꯝ ꯄꯥꯟꯕ
ꯎꯝ
ꯍꯥꯟꯅ ꯏꯅꯥꯎ ꯅꯨꯄꯥꯅ ꯀꯣꯏꯔꯝꯕꯅꯤꯗ
ꯑꯣꯥ
ꯑꯁ ꯑꯗꯨ ꯑꯗꯨ ꯅꯨꯄꯤꯗꯣ ꯃꯆꯦꯗꯣ ꯐꯤꯂꯝꯒꯨꯝꯃꯦꯗꯅ ꯈꯪꯕ꯭ꯔꯥ
ꯈꯪꯉꯦ ꯈꯪꯉꯦ
ꯃꯃꯤꯠꯇꯤ ꯌꯥꯝꯕꯅꯦ ꯍꯦ ꯑꯩꯈꯣꯏ ꯑꯉꯥꯡ ꯑꯁ ꯃꯤꯊꯨꯟ ꯃꯥꯟꯕꯅꯦ ꯅꯪꯅꯍꯦꯜꯂꯦ ꯅꯪꯅ ꯍꯦꯜꯂꯦ ꯃꯁꯛꯇꯤ ꯐꯤꯒꯔꯁꯨ ꯀꯔꯤ ꯀꯔꯥꯁꯨ
ꯑꯣꯔꯪꯒꯅꯤ ꯍꯣꯏ
ꯑꯁ ꯑꯣꯏꯔꯝꯒꯅꯤ ꯍꯣꯏ ꯎꯝ ꯍꯣꯏ ꯏꯅꯥꯎ ꯅꯨꯄꯥꯅ ꯍꯥꯟꯅ ꯀꯣꯏꯔꯝꯕꯅꯦ ꯍꯥꯟꯅꯗꯤ ꯌꯥꯝ ꯀꯪꯂꯝꯕꯅꯤꯅ ꯃꯆꯦꯗꯨꯁꯨ
ꯑꯣ
ꯑꯩ ꯍꯧꯖꯤꯛꯇꯤ
ꯃꯥꯒꯤ ꯅꯨꯄꯥꯁꯨ ꯐꯖꯗꯦꯀꯣ
ꯎ ꯑꯩꯒꯤ ꯑꯩꯒꯤ ꯏꯌꯥꯝꯕꯅꯦ ꯑꯗꯨꯁꯨ
ꯏꯌꯥꯝꯕꯅꯦ ꯍꯥꯏꯕꯗꯤ ꯑꯩ ꯁꯥꯔ ꯅꯦꯝꯗꯣ
ꯍꯣꯏ
ꯃꯥꯟꯅꯕ
ꯅꯦꯝꯃꯤꯀꯣ
ꯎꯃ ꯍꯣꯏ ꯅꯦꯝꯃꯦ ꯏꯁ ꯒꯣꯁꯄꯦꯜꯒꯤ ꯏꯁꯩ ꯁꯛꯄꯅꯤꯅ ꯑꯗꯨꯝ
ꯐꯁ
ꯅꯨꯄꯥꯗꯣ
ꯒꯣꯁꯄꯦꯜ ꯑꯣꯔꯖ ꯌꯨꯇꯨꯄ ꯎꯝ ꯑꯩ ꯅꯨꯄꯥ ꯑꯅꯦꯝꯕꯗꯤ ꯇꯜꯂꯦ
ꯑꯁ ꯅꯪ ꯀꯌꯥꯝ ꯋꯥꯡꯈꯕ꯭ꯔꯅꯦ ꯍꯥꯏꯌꯣꯅꯦ ꯑꯗꯨꯗꯤ
ꯑꯩ ꯋꯥꯡꯗꯕꯒꯤꯅꯦ ꯁꯤꯁꯦ
ꯐꯥꯏꯚ ꯀꯌꯥ
ꯋꯥꯟ
ꯐꯥꯏꯚ ꯋꯥꯟ
ꯎꯝ
ꯑꯁ
ꯅꯨꯄꯤꯒꯤꯗꯤ ꯆꯞ ꯆꯥꯔꯦ ꯀꯩꯅꯣ
ꯎꯝ ꯌꯥꯔꯣꯏ ꯑꯗꯨꯗꯤ ꯐꯥꯏꯚ ꯁꯤꯛꯁ
ꯌꯥꯔꯦ
ꯑꯥꯏ ꯐꯥꯒꯤꯒꯤ ꯇꯥꯏꯞꯇ